ꯑ ꯆꯦ ꯇ
ꯐꯖꯅ ꯇꯥꯕ ꯅꯠꯇ꯭ꯔꯣ
ꯎꯝ ꯇꯥꯏ ꯇꯥꯏ ꯑꯩ ꯑ ꯑꯃ ꯑꯃ ꯀꯟꯇꯤꯅ꯭ꯌꯨ ꯇꯧꯔꯒ ꯀꯣꯜ ꯃꯥꯡꯕꯗꯣ
ꯑꯥ
ꯌꯥꯎꯕ꯭ꯔꯥ ꯆꯦꯒꯤ
ꯑꯧ ꯑꯧ ꯌꯥꯎꯔꯤꯅꯤꯅꯦ ꯑꯩ ꯌꯣ ꯅꯍꯥꯟꯜꯂ ꯀꯩꯅꯣꯝ ꯇꯧꯒꯤ
ꯑꯩꯗꯤ ꯃꯌꯥꯝ ꯌꯥꯎꯒ꯭ꯔꯦ ꯑꯗꯨꯗꯣ ꯑꯃꯨꯛ ꯇꯧꯔ ꯂꯩꯔꯕ ꯍꯧꯖꯤꯛꯇꯣ ꯑꯗꯩ ꯑꯃꯃꯨ ꯃꯥꯡꯉꯦ ꯑꯎꯝ ꯆꯦ ꯀꯩꯗꯧꯔꯝꯃꯤꯅꯣ
ꯑꯁ ꯁꯨꯝ ꯆꯥ ꯊꯛꯑꯒ ꯐꯝꯃꯝꯕꯅꯤꯗ ꯅꯪ ꯌꯨꯝ ꯆꯅꯤꯗꯣ ꯆꯠꯂꯕꯣ
ꯎꯝ ꯌꯨꯝ ꯆꯠꯂꯦ
ꯑꯣ ꯄꯦꯈꯥ ꯂꯣꯏꯔꯕꯣ
ꯑ ꯑꯦꯛꯖꯥꯝꯕꯨꯗꯤ ꯂꯣꯏꯔꯦ ꯑꯗ ꯑꯩꯗꯣ ꯑꯦꯟ ꯁꯤ ꯁꯤ ꯌꯥꯎꯋꯦꯕ
ꯑꯥ
ꯑꯗꯨꯒꯤꯗ ꯉꯁꯤꯗꯣ ꯀ꯭ꯂꯥꯁ ꯇꯧꯒꯗ꯭ꯔꯥꯅ ꯂꯥꯛꯄꯗ ꯅꯍꯥꯟꯗꯩꯕꯨꯗꯤ ꯑꯗꯨꯝ ꯏꯁꯥ ꯅꯨꯡꯉꯥꯏꯇꯕꯅꯦꯕ ꯑꯩꯗꯣ ꯑꯗꯣ ꯉꯁꯤꯗꯣ ꯈꯪꯍꯦꯟ ꯍꯦꯟꯖꯟ ꯇꯛꯄꯒꯤ ꯑꯃ ꯑꯗꯨꯝ ꯌꯨꯝꯗ ꯑꯣꯏꯅ ꯐꯖꯅ ꯀꯦꯌꯔ ꯍꯥꯏꯗꯤ ꯑꯗꯨꯝ ꯏꯁꯤꯡ ꯑꯁꯥꯕꯨ ꯑꯣꯏꯔꯁꯨ ꯑꯃꯨꯛ ꯂꯩꯗꯅ
ꯃꯥꯅꯦ ꯑꯗꯨꯨꯕꯨꯗꯤ
ꯑꯗꯨꯝ ꯇꯧꯔꯣꯏ ꯑꯦ ꯑꯦꯟ ꯆꯠꯂꯕ ꯗꯦꯠ ꯗꯦꯠ ꯑꯩꯈꯣꯏ ꯁꯚꯦꯟꯇꯤꯟꯗꯒꯤ ꯀꯌꯥꯝ ꯆꯠꯂꯕ ꯑꯦꯟ ꯁꯤꯁꯤꯒꯤ ꯑꯗꯨ ꯑꯗꯨ ꯃꯃꯥꯡꯗꯣ ꯑꯩ ꯁꯨꯝ ꯐꯍꯟꯅꯤꯡꯕꯗꯣ ꯑꯃ ꯀꯦꯌꯔ ꯆꯠꯈ꯭ꯔꯗꯤ ꯀꯦꯌꯔ ꯇꯧꯕꯤꯕ ꯍꯥꯏꯕ ꯋꯥꯅꯤ ꯏꯁꯥ
ꯂꯝ ꯆꯠꯊꯣꯛꯄꯅꯤꯅ ꯀꯣ
ꯎꯝ ꯑꯗꯨꯗ ꯍꯥꯟꯅ ꯀꯛꯄ ꯍꯧꯅꯕꯅ ꯑꯗꯨꯝ ꯆꯠꯂꯕ ꯑꯩꯗꯣ
ꯊꯥꯊꯣꯛ ꯊꯥꯣꯛ ꯊꯨꯅ ꯐꯔꯒ ꯅꯨꯡꯉꯥꯏꯅ ꯒꯦꯝ ꯆꯠꯅꯕ
ꯎꯝ ꯑꯗꯣ ꯆꯦꯗꯣ ꯑꯉꯥꯡ ꯌꯥꯝ ꯃꯥꯟꯕ ꯋꯥꯅꯤꯉꯣ ꯑꯗꯨꯗꯤ ꯑꯩꯈꯣꯏ ꯕꯦꯠꯁꯀꯨꯝꯕꯒ ꯃꯜꯂꯨꯕꯗꯣ ꯑꯩꯅ ꯌꯦꯡꯕ ꯀꯥꯟꯗ ꯆꯦꯗꯣ ꯑꯩ ꯃꯁꯛ ꯑꯩ ꯃꯁꯛ ꯈꯪ ꯈꯪꯉꯝꯃꯣꯏ
ꯎꯔꯗꯤ ꯈꯪꯕ ꯌꯥꯏꯌꯦ ꯑꯗꯣ
ꯑꯃ ꯈꯔ ꯅꯣꯏꯕ ꯃꯤꯁ ꯍꯣꯏꯒꯤ ꯀꯩꯗ ꯂꯩꯕꯗꯣ
ꯎꯔꯕꯨꯗꯤ ꯈꯡꯅꯤꯗ ꯑꯩꯁꯨ ꯑꯗꯨꯝ ꯊꯦꯡꯅꯕꯅꯕꯅꯤꯅꯀꯣ
ꯑ ꯑ
ꯑꯩꯈꯣꯏ ꯑꯗꯨꯝ ꯎꯗꯤ ꯎꯅꯔꯒ ꯀꯧꯅꯗꯕꯩ ꯑꯣꯏꯔꯝꯅꯤꯕ
ꯈꯪꯗꯕ
ꯍꯣꯏ ꯁꯤꯗꯤ ꯁꯤ ꯈꯪꯅꯔꯕꯅꯤꯅ ꯀꯧ ꯂꯣꯢꯔꯦ ꯀꯩꯅꯣ ꯑꯩꯅ ꯅꯪ ꯑꯩꯅ ꯈꯪꯗ꯭ꯔꯤ ꯈꯪꯗ꯭ꯔꯕꯅꯤꯅ ꯅꯪꯅꯁꯨ ꯑꯗꯨꯝ ꯀꯧꯔꯛꯑꯣꯀꯣ
ꯍꯣꯏ ꯍꯣꯏ ꯆꯦꯕꯨ ꯅꯅꯤꯌꯦ
ꯍꯣꯏ ꯑꯗꯨ ꯑꯗꯨꯃꯥꯏꯅ ꯈꯪꯅꯁꯦꯕ ꯅꯠꯇ꯭ꯔꯗꯤ ꯑꯩꯁꯨ ꯅꯣꯏ ꯃꯌꯥꯝ ꯌꯥꯝꯕꯅꯤꯅꯀꯣ ꯀꯔꯝꯕꯅꯣ ꯈꯪꯗꯦ ꯍꯥꯏꯕ
ꯎꯝ ꯎꯝ ꯅ꯭ꯌꯨ ꯕ꯭ꯂꯣꯛꯇ ꯈ꯭ꯋꯥꯏꯗꯒꯤ ꯅꯣꯏꯕ ꯑꯉꯥꯡꯗꯣ ꯗꯣꯅ
ꯀꯩ ꯏꯁꯇ꯭ꯔꯤꯝꯅꯣ ꯅꯪꯗꯤ
ꯑꯩ ꯃꯦꯇ꯭ꯆ ꯂꯧꯌꯦ ꯆꯦ
ꯑꯣ ꯐꯩꯏ ꯐꯩꯏ
ꯆꯦꯅ ꯕꯣꯠꯅꯤ
ꯑꯥ
ꯆꯦ ꯍꯟꯗꯛ ꯐꯣꯔ꯭ꯠ ꯁꯦꯝ ꯀꯥꯏ ꯌꯦꯗꯥꯢꯅꯦ ꯃꯤꯁꯅ ꯍꯥꯏꯔꯛꯄ
ꯄꯣꯠ ꯊꯥꯏꯅꯦ
ꯎꯝ ꯑꯗꯣ ꯊꯥꯕ ꯍꯥꯏꯕ ꯀꯥꯕ ꯍꯥꯏꯗꯨꯅꯦ ꯆꯦ ꯗꯨ ꯁꯤ ꯑꯩꯈꯣꯏ ꯖꯤ ꯄꯤ ꯗ ꯑꯗꯨꯝ ꯇꯝꯃꯤꯟꯅꯇ꯭ꯔꯣ ꯆꯦꯁꯨ
ꯇꯃꯦ ꯁꯤ ꯇꯃꯤꯅꯤ
ꯎꯝ ꯑꯗꯨ ꯌꯨꯝꯗ ꯂꯩꯕꯒ ꯆꯞ ꯃꯥꯟꯅꯔꯦꯗ ꯑꯗꯨ ꯍꯥꯏꯗꯤ ꯌꯨꯝꯗ
ꯃꯥ ꯌꯨꯝꯗꯒꯤ ꯊꯣꯛꯑꯒ ꯀ꯭ꯂꯥꯁ ꯌꯥꯎꯕ
ꯑꯗꯨꯒ ꯂꯣꯏꯔ ꯑꯃꯨꯛ ꯆꯪꯉꯛꯄ
ꯆꯦꯖꯥꯡ ꯑꯗꯨꯒꯤ ꯍꯥꯏꯔꯒꯗꯤ
ꯑꯗꯨ ꯆꯦꯗꯣ ꯀꯥꯏꯗꯒꯤꯅꯣ ꯆꯦꯑꯔ ꯑꯁꯦꯡꯕꯗꯣ
ꯑꯣ ꯂꯝꯕꯣꯏ ꯈꯣꯡꯅꯥꯡꯈꯣꯡ ꯈꯣꯡꯗꯒꯤ
ꯎꯝ ꯀꯌꯥꯝ ꯀꯨꯏꯔꯒꯦ ꯆꯦꯑꯔ ꯑꯗꯨ ꯂꯩꯕ
ꯑꯁ ꯀꯨꯏꯔꯦꯍꯦ ꯀꯩꯅꯣ ꯑꯩꯈꯣꯏ ꯄꯨꯄꯨ ꯍꯣꯏ ꯃꯇꯝꯗꯩꯅꯤ ꯀꯩꯅꯣ
ꯑꯗꯨꯗꯣ ꯑꯣ
ꯑ ꯕꯨꯕꯣꯛ ꯄꯦꯟꯁꯤꯜ ꯆꯠꯂꯤ ꯅꯦꯕ ꯑ ꯕꯣꯕꯣꯛ ꯄꯦꯟꯁꯤꯜ ꯆꯠꯂꯣꯏꯔꯕꯅꯤ ꯀꯩꯅꯣ
ꯀꯨꯏꯔꯦ ꯑꯗꯨꯗꯤ
ꯀꯨꯏꯔꯦ ꯑꯩꯒ ꯄꯣꯛꯇ꯭ꯔꯤꯀꯥꯟ ꯑꯩꯈꯣꯏꯅꯦꯍꯣꯏ ꯐꯥꯎꯕ ꯑꯩꯈꯣꯏꯅꯦ ꯍꯣꯏꯒꯁꯦ ꯄꯤꯛ ꯄꯤꯛꯇ꯭ꯔꯨ ꯄꯤꯛꯇ꯭ꯔꯨ ꯄꯤꯛꯏ ꯀꯥꯟꯗꯒꯤ ꯂꯩ ꯍꯧꯈ꯭ꯔꯤꯅꯤ ꯁꯤꯗꯩ ꯂꯣꯏꯅꯃꯛ ꯀꯩꯅꯣ ꯇꯧꯗ꯭ꯔꯤꯅꯤ ꯑꯩꯈꯣꯏꯅꯤꯅꯦ ꯑꯅꯤꯗꯣ ꯑꯥ ꯁꯤꯗ ꯂꯨꯍꯣꯡꯈ꯭ꯔꯤꯅꯦ ꯑꯅꯤꯃꯛ ꯑꯩꯈꯣꯏ ꯁꯤꯒꯤ ꯃꯦꯟ ꯍꯣꯜꯁꯦ ꯄꯤꯛꯑꯦꯗ
ꯑꯗꯣ ꯆꯦ ꯆꯦꯍꯣꯏꯒꯤ ꯂꯝ ꯂꯝꯕꯣꯏ ꯈꯣꯡꯅꯥꯡ ꯈꯣꯡ ꯍꯥꯏꯕ ꯅꯠꯇ꯭ꯔꯣ ꯑꯗꯨꯗꯤ ꯆꯠ ꯑꯗꯨꯗꯤ ꯍꯥꯏꯗꯤ ꯂꯩꯅꯗ꯭ꯔꯁꯨ ꯑꯗꯨꯝ ꯆꯠꯄꯗꯣ ꯍꯥꯏꯗꯤ
ꯑꯣ ꯆꯠꯂꯦ ꯌꯨꯝ ꯌꯨꯝ ꯁꯥꯔꯦꯕ ꯇꯨ ꯊꯥꯎꯖꯟ ꯇ꯭ꯋꯦꯟꯇꯤ ꯀꯌꯥꯗꯅꯣ ꯑꯩꯈꯣꯏ ꯌꯨꯝ ꯁꯥꯕꯗꯨꯕꯣ ꯇ꯭ꯋꯦꯟꯇꯤ ꯊ꯭ꯔꯤꯗꯔ ꯀꯩꯅꯣꯝ ꯑꯣꯏꯕꯅꯦꯕ
ꯑꯥ
ꯑꯗꯨꯗ ꯌꯨꯝ ꯁꯥꯔꯦ ꯑꯗꯨꯒ ꯂꯩꯕꯤꯅꯤꯡꯉꯥꯏ ꯂꯩꯇꯗꯅ ꯑꯗꯨꯝ ꯊꯣꯡ ꯂꯣꯟꯖꯜꯂꯦ
ꯑꯟꯇꯤ ꯅꯕꯨꯗꯤ ꯅꯣꯡꯃ ꯁꯗ ꯍꯥꯏꯔꯛꯄꯅꯦ ꯑꯃ ꯀꯩ ꯀꯔꯤ ꯁꯔ ꯀꯧꯗꯣꯏꯔꯥ ꯈꯪꯗꯦ ꯑꯃ ꯅꯣꯏ ꯆꯦ ꯍꯣꯏꯒꯤ ꯗꯗꯥ ꯑꯣꯏꯗꯣꯏꯔꯥ ꯑꯃ ꯂꯩꯕꯗꯣ ꯑꯗꯦ ꯑ ꯑꯗꯨꯃꯥꯏ ꯄꯤꯗꯣ ꯑꯗꯨꯁꯨ ꯂꯩꯌꯣ ꯌꯥꯗ ꯅꯣꯏ ꯁꯤꯗ ꯂꯩꯕ ꯂꯥꯛꯑꯦ ꯍꯥꯏꯕ ꯍ ꯁꯤꯗ ꯅꯣꯡꯃꯁꯨ ꯋꯥꯔꯤ ꯁꯥꯟꯅꯕꯗꯣ ꯑꯗꯨꯅꯕꯨꯗꯤ ꯍꯥꯏꯈꯤꯕꯅꯦ
ꯍꯥꯏꯗꯤ ꯑꯩꯈꯣꯏ ꯏꯃꯨꯡ ꯃꯤ ꯌꯥꯝꯗ ꯅꯤꯅ ꯑꯥꯗ ꯃꯕꯥꯅꯤꯈꯛ ꯇꯔꯛ ꯇꯔꯛ ꯂꯩꯕꯗꯨꯁꯨ ꯇꯟꯕ ꯁꯤꯗꯗꯤ ꯑꯍꯟꯁꯨ ꯂꯩꯔꯦ ꯑꯗꯨꯗꯩ ꯇꯥꯊꯣꯛ ꯇꯥꯁꯤꯟ ꯇꯧꯕꯗ ꯍꯥꯏꯗꯤ ꯃꯤ ꯍꯣꯏ ꯃꯤ ꯌꯥꯝꯃꯒꯗꯤ ꯀꯩꯝ ꯈꯜꯂꯣꯏꯗꯕ ꯃꯤ ꯌꯥꯝꯗꯕꯅꯤꯅꯀꯣ ꯑꯩꯈꯣꯏ ꯑꯅꯤꯈꯛ ꯂꯩꯕ ꯕꯥꯕꯥꯗꯨ ꯇꯟꯕ ꯍꯥꯏꯇꯥꯔꯦ
ꯎꯝ ꯑꯗꯨ ꯆꯦꯒ ꯆꯦꯒꯤ ꯗꯥꯗꯥꯒ ꯑꯗꯨ ꯈꯛꯇꯔ ꯅꯣꯏ ꯏꯆꯤꯟ ꯏꯅꯥꯎꯗꯤ
ꯃꯥꯅꯦ
ꯐꯔꯦꯗ ꯌꯥꯝ ꯑꯩꯈꯣꯏꯗꯤ ꯑꯍꯨꯝ ꯑꯣꯏꯌꯦ ꯆꯦ
ꯎ ꯅꯪꯅ ꯀꯌꯥꯁꯨꯨꯕ
ꯑꯩꯅ ꯂꯥꯁ ꯑꯇꯣꯝꯕꯤ
ꯑꯁ ꯃꯥꯅꯔꯦ ꯑꯗꯨꯗꯤ
ꯎꯝ ꯃꯥꯟꯅꯩ ꯑꯍꯦꯍꯦ
ꯎꯝ ꯆꯤꯟ ꯆꯤꯟꯒꯨꯝꯕ ꯈꯔ ꯀꯜꯂꯤ ꯅꯠꯇ꯭ꯔꯥ
ꯎꯝ ꯍꯨꯝ ꯍꯥ ꯍꯥ
ꯅꯪ ꯃꯊꯛꯇꯗꯤ ꯅꯨꯄꯤ ꯅꯨꯄꯥ
ꯎꯝ ꯑꯩꯈꯣꯏ ꯗꯗꯥꯅ ꯑꯍꯟ ꯑꯣꯏꯔꯒ ꯆꯤꯆꯦ ꯌꯥꯏ
ꯑꯣ ꯁꯤꯁꯦ ꯑꯣꯏꯕ ꯎꯝ
ꯆꯦꯗꯤ ꯀꯩ ꯐꯣꯔ ꯏꯌꯥꯔ ꯇꯞꯊꯗꯣꯏꯔꯣ
ꯐꯣꯔ ꯏꯌꯥꯔ ꯇꯝꯃꯣꯏ ꯑꯩ ꯊꯥꯔꯗ ꯏꯌꯥꯔꯗ ꯂꯣꯏꯁꯤꯜꯂꯗꯃꯦ
ꯑꯣ ꯃꯈꯥ ꯀꯩꯗꯧꯗꯣꯏꯕ ꯍꯥ ꯍꯥ ꯍꯥ
ꯑꯁ ꯀꯩꯅꯣ ꯄ꯭ꯔꯤꯈꯥ ꯑꯣꯏꯅ ꯊꯥꯔꯒꯦ ꯇꯧꯕ ꯍꯥꯏꯗꯤ ꯐꯣꯔ ꯏꯔ ꯇꯝꯗꯒ꯭ꯔꯒ ꯗꯤ ꯃꯊꯪ ꯃꯊꯪ ꯁꯨꯝ ꯇꯧꯅꯤꯡꯉꯛꯑꯅꯤꯕ
ꯎꯝ ꯄꯤꯑꯩꯆ ꯗꯤ ꯇꯧꯅꯤꯡꯉꯛꯑꯅꯤ ꯃꯊꯪ ꯃꯊꯪ
ꯂꯩꯔꯝꯃꯦꯕꯀꯣ
ꯎꯝ
ꯑꯗꯣ ꯁꯨꯝ ꯍꯥꯏꯗꯤ ꯅꯨꯡꯉꯥꯏ ꯑꯐꯕ ꯃꯆꯥ ꯃꯁꯨ ꯅꯠꯇꯕꯅꯤꯅ ꯃꯥꯃ ꯕꯥꯕꯥꯍꯣꯏ ꯊꯕꯛ ꯇꯧꯕ ꯑꯣꯏꯗꯤ ꯐꯕꯀꯣ
ꯍꯣꯏ
ꯑꯥ
ꯑꯗꯨꯝ ꯊꯨꯅ ꯄꯩꯁꯥ ꯊꯣꯛꯅꯤꯡꯕꯗꯣ
ꯍꯣꯏ ꯑꯇꯩ ꯂꯩ ꯂꯥꯏꯕꯛꯇ ꯇꯝꯕ ꯑꯃ ꯂꯩꯖꯔꯕꯝꯅꯤꯅ ꯑꯗꯣ ꯂꯥꯏꯔꯤꯛꯁꯤꯗꯗꯤ ꯑꯥꯏꯌꯧꯅꯡ ꯇꯝꯃꯔꯣꯏꯒꯦꯗꯤ ꯈꯜꯂꯦ
ꯎꯝ ꯑꯩꯁꯨ ꯑꯥ ꯈꯪꯗꯦ ꯌꯥꯝ ꯀꯨꯏꯅ ꯁꯥꯡ ꯇꯝꯕꯁꯦ ꯑꯩꯒꯤ ꯊꯥꯏꯅꯗꯒꯤ ꯑꯃ ꯄꯥꯝꯖꯔꯛꯇꯕꯗꯣ꯫ ꯍꯥꯏꯗꯤ ꯑꯣꯖꯥ ꯑꯅꯝꯕꯅꯗꯤ ꯑꯣꯖꯥꯒꯤ ꯂꯥꯏꯟꯗ ꯑꯣꯏꯒꯜꯂꯤꯗꯅꯀꯣ ꯀꯨꯏꯅ ꯇꯝꯕꯁꯦ ꯑꯗꯨꯅ ꯑꯣꯖꯥꯒꯤ
ꯍꯧꯖꯤꯛ ꯃꯇꯝ ꯍꯥꯏꯖꯕꯅꯤ ꯅꯠꯇ꯭ꯔꯥ ꯀꯩꯅꯣ ꯑꯩꯈꯣꯏꯅ ꯄꯤ ꯑꯩꯆ ꯁꯤ ꯂꯣꯏꯔꯒ ꯊꯕꯛ ꯍꯦꯛꯇ ꯐꯪꯅꯤ ꯑꯣꯖꯥ ꯍꯦꯛꯇ ꯑꯣꯏꯅꯤꯁꯨ ꯌꯥ ꯗꯦꯗꯣ ꯍꯧꯖꯤꯛꯇꯤ
ꯑꯗꯒꯤ ꯁꯨꯝ ꯌꯦꯡꯉꯛꯄ ꯀꯥꯟꯗ ꯑꯗꯨꯝ ꯑꯣꯖꯥ ꯑ ꯖꯤ ꯄꯤꯗꯁꯨ ꯃꯉꯥꯏꯔꯦ ꯀꯣ ꯑꯗꯨꯝ ꯒꯦꯁ ꯑꯣꯖꯥ ꯀꯧꯋꯦ ꯍꯥꯏꯔꯤꯁꯦ ꯑꯗꯨꯝ ꯃꯣꯏ ꯈꯪꯅꯕ ꯑꯗꯨꯝ ꯑꯣꯏꯔꯝꯕꯗꯣ ꯈꯪꯕꯔꯥ ꯁ ꯑꯗꯨꯒꯤ ꯃꯃꯥꯟꯅꯕꯅꯦ ꯑꯗꯨꯒꯤ ꯃꯃꯥꯟꯅꯕꯤ ꯌꯦ ꯍꯦꯛꯇ ꯑꯣꯏꯔꯝꯕꯗꯣ
ꯎꯝ
ꯃꯦꯔꯤꯠꯇ ꯀꯩꯁꯨ ꯆꯪꯕ ꯑꯗꯨꯗꯤ ꯀꯩꯁꯨ ꯑꯣꯏꯗꯦꯕ
ꯑꯩꯈꯣꯏꯒꯤ ꯁꯪꯒꯅꯁꯨ ꯄꯨꯏꯌꯦꯕ ꯁꯪꯒꯥ ꯂꯩꯖꯗꯕ ꯑꯩꯈꯣꯏꯗꯤ ꯗꯨꯝ ꯇꯥ ꯇꯥ ꯂꯩꯕꯩ ꯋꯥꯅꯦꯕ
ꯎꯝ ꯑ ꯄꯤ ꯍꯩꯆ ꯗꯤ ꯂꯣꯏꯔꯦ ꯍꯥꯏꯔꯒ ꯑ ꯗꯣꯛ ꯗꯣꯛꯇꯔꯦꯠ ꯐꯪꯉ ꯂꯣꯏꯔꯦ
ꯂꯣꯏꯔꯦ ꯑꯗꯝ ꯃꯤꯡꯗꯣ ꯑꯗꯨꯝꯟ ꯊꯦꯠꯂꯒ ꯅꯠꯇ꯭ꯔ ꯑꯩꯈꯣꯏꯅ ꯄꯩꯁꯥ ꯅꯨꯡꯁꯥ ꯄꯥꯏꯗꯅ ꯃꯤ ꯈꯪꯅꯕ ꯑꯣꯏ ꯗꯤ ꯐꯕ
ꯎꯝ ꯑꯗꯩ ꯒ꯭ꯔꯦꯖꯨꯑꯦꯁꯟ ꯂꯣꯏꯁꯜꯂꯧꯔꯒ ꯑꯗꯨꯝ ꯍꯣꯏ ꯈꯔꯗꯤ ꯍꯣꯠꯅꯖ ꯇꯥꯔꯦꯀꯣ ꯏꯁꯥꯅ ꯎ ꯀꯨꯝꯕꯇꯤꯇꯤꯞ ꯀꯨꯝ ꯑꯦꯛ ꯑꯦꯖꯥꯝ ꯊꯥꯕ ꯈꯣꯠꯄ ꯑꯗꯨꯅꯗꯨꯝ
ꯈꯋꯥꯏꯗꯩ ꯐꯕꯗꯤ ꯁꯦꯟꯇ꯭ꯔꯦꯜꯒꯤ ꯊꯥꯕꯖꯦ ꯀꯣ
ꯎꯝ ꯎꯝ ꯑꯗꯨꯗꯤ ꯀꯔꯞꯁꯟꯁꯨ ꯌꯥꯝ ꯌꯥꯎꯗꯕ ꯑꯗꯣ ꯁꯦꯟꯇ꯭ꯔꯦꯜ ꯁꯨ ꯌꯥꯎꯗꯦ ꯍꯥꯏ ꯋꯥꯅꯤ ꯃꯔꯛꯇꯗꯤ ꯌꯥꯎꯗꯤ ꯌꯥꯎꯋꯦ ꯃꯣꯏꯁꯨ ꯈ ꯈꯗꯤ ꯑꯗ ꯍꯦꯟꯕꯅ ꯃꯅꯤꯄꯨꯔꯅ ꯍꯦꯜꯂꯦꯕ
ꯑꯗꯨꯅ ꯆꯍꯤ ꯃꯤꯠ ꯅꯥ ꯑꯣꯏꯁꯜꯂ ꯆꯍꯤ ꯑꯅꯤ ꯑꯍꯨꯝ ꯍꯣꯠꯅꯔꯒꯀꯣ
ꯎꯝ ꯎꯝ
ꯍꯣꯏ ꯑꯗꯨꯕꯨꯗꯤ ꯂꯥꯛꯇꯕꯁꯨ ꯂꯩꯅꯦ ꯑꯗꯨꯑꯣꯏꯁꯨ ꯍꯥꯔꯠ ꯋꯥꯔꯛꯅ ꯍꯦꯟꯅꯗꯤ
ꯎ ꯎꯝ ꯎꯝ
ꯍꯣꯠꯅꯕꯗꯤ ꯂꯦꯞꯄ ꯌꯥꯗꯦꯕ
ꯁ ꯈꯪꯗꯦ ꯄꯩꯁꯥ ꯌꯥꯝ ꯊꯨꯅ ꯄꯥꯏꯅꯤꯡꯉꯦ ꯑꯇꯩ ꯑꯇꯩ ꯈꯪꯗꯦ
ꯇꯧꯔꯛꯀꯅꯤ ꯁꯦ ꯀꯩꯗꯧ ꯇꯧꯔꯣꯏꯗꯣꯏꯅꯣ ꯑꯗꯨꯃꯥꯏꯅꯕꯨ ꯈꯜꯂꯤꯗꯣ ꯑꯗꯨꯝ ꯇꯧꯗ꯭ꯔꯣꯕꯅꯤ
ꯈꯟꯕ ꯑꯃꯗꯤ ꯌꯥꯎꯔꯤꯕꯅꯤꯅ
ꯍꯣꯞ ꯍꯣꯞ ꯂꯩꯕ ꯍꯥꯏꯁꯦ ꯌꯥꯝ ꯃꯔꯨꯅꯤ ꯀꯩꯅꯣ
ꯎꯝ ꯑꯗꯨꯅꯤ ꯊꯕꯛ ꯑꯃ ꯇꯧꯗ꯭ꯔꯤꯉꯩꯗ ꯍꯥꯟꯅ ꯈꯟꯕ ꯑꯁꯤ ꯇꯧꯛꯇꯅꯤ ꯁꯤꯅ ꯐꯔꯦ ꯑꯗꯨꯒ ꯊꯕ ꯄꯥꯡꯊꯣꯛꯇ꯭ꯔꯗꯤ ꯌꯥꯗ꯭ꯔꯦ
ꯊꯣꯛꯇ ꯑꯩ ꯁꯤ ꯇꯧꯗꯣꯏꯖꯦ ꯇꯧꯗꯣꯏꯅꯦ ꯍꯥꯏꯔꯒ ꯁꯨꯡꯇꯧꯗꯤ ꯇꯧꯗꯕꯗꯣ ꯑꯗꯨꯝꯕꯗꯤ ꯌꯥꯗ꯭ꯔꯦꯀꯣ ꯑꯗꯨꯒ ꯈꯟꯕꯒꯤ ꯃꯊꯛꯇꯁꯨ ꯇꯧꯕ ꯑꯃ ꯆꯪꯉꯦꯕ
ꯎ ꯆꯦ ꯆꯦꯗꯤ ꯕꯤꯁꯌꯥꯜꯁꯨ ꯁꯥꯟꯅꯕ꯭ꯔꯣ
ꯌꯥꯔꯣ ꯁꯥꯟꯅꯔꯝꯃꯦ ꯑꯗꯨꯒꯅꯦ ꯏꯕꯥꯝꯅꯤꯅ ꯐꯣꯋꯥꯔꯤ ꯁꯥꯟꯅꯕꯗꯣ ꯑꯥ ꯏꯕꯥꯝꯅꯤꯁꯦ ꯁꯨꯛ ꯁꯨ ꯁꯨꯗꯅ ꯂꯩꯔꯕꯅꯦꯕ ꯃꯁꯤ ꯁꯤꯡꯁꯦ ꯅꯍꯥꯟꯃꯨꯛꯁꯨ ꯁꯥꯟꯅꯔꯒ ꯑꯗꯨꯝ ꯇꯣꯛꯈ꯭ꯔꯕꯅꯦꯕ ꯑꯗꯨꯗꯩ ꯑꯩꯁꯨ ꯄ꯭ꯔꯦꯈꯥ ꯂꯩꯌꯦꯅ ꯑꯗꯨꯒ ꯉꯁꯥꯏ ꯀꯣꯜ ꯃꯥꯅ ꯑꯅꯤꯔꯛ ꯇꯧꯔꯛꯈꯤꯌꯦ
ꯃꯥꯒꯤ ꯑꯣꯏꯅ ꯎꯝ
ꯃꯥ ꯏꯕꯥꯅꯤ ꯂꯣꯏꯗꯤ ꯂꯣꯏꯗ꯭ꯔꯣ ꯔꯝꯃꯅꯤ ꯑꯅꯤ ꯑꯅꯤꯈꯛ ꯉꯥꯏꯔꯕ꯭ꯔꯥ ꯑꯩꯅ ꯃꯉꯣꯟꯗ ꯑꯍꯨꯝꯃꯨꯛ ꯋꯥꯠꯂꯤꯕ꯭ꯔꯒ ꯑꯩꯅ ꯅꯪꯒꯤꯗꯣ ꯍꯥꯟꯅ ꯂꯣꯏꯁꯜꯂꯛꯑꯣ ꯑꯗꯨꯒ ꯑꯩ ꯑꯃꯨꯛ ꯇꯧꯔꯒꯦ ꯍꯥꯏꯈꯤꯕꯅꯦꯕ
ꯎꯝ ꯑꯩ ꯀꯣꯜ ꯃꯔꯤꯃꯨꯛ ꯌꯥ ꯇꯕꯤ ꯑꯗꯨꯝ ꯀꯟꯇꯤꯅ꯭ꯌꯨ ꯀꯟꯇꯤꯅ꯭ꯌꯨ ꯇꯧ ꯇꯧꯔꯦ ꯑꯗꯨꯝ ꯌꯥꯗ꯭ꯔꯦ
ꯑꯁ ꯑꯩꯁꯨ ꯑ ꯑꯩꯁꯨ ꯉꯁꯥꯏ ꯕꯤꯁꯣꯔꯥꯒ ꯇꯧꯔꯤꯅꯦꯕ ꯕꯤꯁꯣꯔꯥꯏ ꯏꯕꯥꯅꯤꯅ ꯇꯧꯔꯤꯖꯤꯅ ꯌꯥꯝ ꯂꯥꯡꯃꯟꯕꯗꯣ
ꯎꯝ ꯎꯝ
ꯕꯦꯛꯒ꯭ꯔꯥꯎꯟꯗꯣ ꯌꯥꯝ ꯂꯥꯡꯕ ꯑꯗꯨꯗꯩ ꯃꯥꯁꯨ ꯁꯤ ꯍꯣꯁꯇꯦꯜꯗ ꯍꯜꯂꯛꯄꯒꯤ ꯃꯄꯥ ꯋꯥꯔꯤ ꯁꯥꯟꯅꯕ ꯑꯗꯨ ꯌꯥꯗꯦ ꯑꯩꯅ ꯀꯛꯊꯠ ꯂꯝꯅꯦ ꯑꯗꯨꯗꯩ
ꯃꯥꯒ ꯑꯩꯒ ꯑꯃꯨꯛ ꯑꯦꯟ ꯁꯤꯁꯤ ꯌꯥꯎꯃꯤꯟꯅꯕ
ꯑꯣ ꯑꯣ ꯃꯥꯁꯦ ꯑꯦꯟ ꯁꯤꯁꯤ ꯌꯥꯎꯋꯦ ꯃꯥ ꯍꯌꯦꯡ ꯀꯩꯅꯣꯝ ꯂꯩ ꯍꯥꯏ ꯅꯪ ꯌꯥꯎꯔꯣꯏꯗ꯭ꯔꯣ
ꯍꯌꯦꯡ ꯀ꯭ꯥꯂꯁ ꯂꯩꯌꯦꯕ ꯑꯗꯨꯗꯣ ꯑꯗꯣ ꯏꯁꯥꯗꯣ ꯑꯩꯗꯣ ꯉꯁꯥꯏ ꯌꯥꯝ ꯉꯝꯃꯛꯇꯕꯒꯤ ꯑꯗꯨꯝ ꯌꯨꯝꯗ ꯍꯥꯏꯗꯔꯦꯕ
ꯑꯣ ꯐꯔꯦꯗ ꯅꯪ ꯅꯁꯥ ꯀꯦꯝ ꯌꯥꯎ ꯅꯪꯅꯕ ꯑꯣꯏꯅ ꯍꯣꯠꯅꯔꯣ
ꯍꯣꯏ ꯏꯁꯥꯒ ꯄꯥꯏꯗꯤ ꯀ ꯁꯣꯟ ꯁꯣꯜꯂꯁꯨ ꯆꯠꯄꯗꯨꯁꯨ ꯌꯥꯝ ꯅꯨꯡꯉꯥꯏꯇꯦꯅ
ꯃꯥꯅꯦ ꯑ ꯑꯗꯩ ꯍꯧꯖꯤꯛꯇꯤ ꯋꯦꯗꯔꯁꯤꯁꯨ ꯃꯊꯣꯛ ꯃꯔꯝ ꯈꯪꯗꯕꯅꯤꯅꯅꯦ
ꯎꯝ
ꯅꯣꯏ ꯑꯦꯟ ꯁꯤ ꯁꯤꯒꯤ ꯀ꯭ꯂꯥꯁ ꯉꯟ ꯉꯟꯅꯒ ꯇꯧꯔꯦ
ꯍꯣꯏ ꯑꯗꯨꯅ ꯉꯟꯅ ꯑꯗꯨꯝ ꯑꯥ ꯑꯁꯤꯒꯨꯝꯕ ꯃꯇꯝꯗꯅ ꯑꯃꯨꯛ ꯈꯔ ꯐꯩꯌꯦꯕ ꯑꯌꯨꯛꯀꯤ ꯇꯨꯝ ꯍꯩꯒꯠꯂꯛꯄ ꯃꯠ ꯃꯇꯝꯁꯦ ꯈꯪꯗꯦ ꯏꯁꯥ ꯌꯥꯝ ꯅꯨꯡꯉꯥꯏꯇ꯭ꯔꯗꯤ ꯌꯥꯝ ꯋꯥꯁꯨ ꯋꯥꯕꯗꯣ ꯑꯣꯏ ꯇꯧꯋꯦ
ꯀꯔꯤ ꯂꯝꯗꯩꯅꯣ ꯅꯪꯗꯤ ꯌꯥꯏꯔꯤꯕꯣ ꯎꯝ ꯀꯩꯁꯨ ꯂꯥꯞꯄ ꯅꯠꯇꯦꯗ ꯑꯩꯈꯣꯏꯗꯣ
ꯎꯝ ꯍꯣꯏ ꯂꯥꯞꯇꯤ ꯂꯥꯞꯇꯦ ꯑꯗꯣ ꯒꯥꯔꯤ ꯂꯥꯏꯟꯗ ꯆꯠꯂꯗꯤ ꯌꯥꯝꯅ ꯑꯗꯨꯝ ꯉꯥꯏꯔꯤꯉꯩ ꯉꯥꯏꯊꯣꯛ ꯉꯥꯏꯁꯤꯟ ꯇꯧꯕꯗꯣ ꯇꯩꯗꯣ ꯑꯩꯈꯣꯏꯅ ꯑꯃꯨꯛ ꯍꯥꯏꯗꯤ ꯏꯁꯇ꯭ꯔꯦꯠꯇ ꯑꯣꯏꯗꯦꯗꯅ ꯑꯩꯈꯣꯏꯅ ꯑꯗꯨꯝ ꯁꯨꯃꯥꯏꯅ ꯑꯃꯨꯛ ꯊꯦꯛꯆꯟꯕꯤ ꯀꯣꯏꯁꯟꯕꯤ ꯍꯥꯏꯗꯤ ꯂꯝꯕꯤꯁꯦ ꯑꯗꯨꯃꯥꯏꯅ ꯑꯣꯏꯕꯒꯤ ꯒꯥꯔꯤꯅ ꯃꯇꯦꯛ ꯃꯇꯦꯛ ꯇꯣꯡꯉꯦꯕ ꯑꯗꯨꯅ ꯑꯃ ꯌꯨꯝꯒꯤ ꯆꯠ ꯆꯠꯄꯗꯤ ꯑꯗꯨꯝ ꯌꯥꯗꯦ ꯑꯗꯨꯝ ꯆꯠꯅꯩꯕ ꯑꯗꯣ ꯏꯁꯥꯗ ꯌꯥꯝ ꯋꯥꯕꯗꯣ ꯂꯥꯏꯔꯤꯛ ꯍꯥꯏꯗꯤ ꯌꯥ ꯅꯨꯡꯇꯤꯒꯤꯗꯤ ꯀꯩꯗꯧꯗ ꯇꯥꯔꯁꯨ ꯑꯗꯨꯝ ꯈꯔꯗꯤ ꯄꯥꯔꯛꯏꯗꯅ ꯑꯗꯨꯅ ꯌꯥꯝ ꯋꯥꯔꯦ ꯏꯁꯥꯗ ꯉꯝꯗꯦꯕ ꯍꯥꯏꯗꯤ ꯌꯨꯝ ꯂꯩꯕꯁꯤꯗꯕꯨ ꯃꯇꯦꯡꯁꯨ ꯄꯥꯡꯅꯤꯡꯉꯤ
ꯃꯥꯅꯦ ꯃꯥꯅꯦ ꯆꯨꯝꯃꯦ
ꯑꯗꯨꯗ ꯍꯣꯁꯇꯦꯜ ꯂꯩꯕꯅ ꯍꯥꯏꯗꯤ ꯈꯤꯇꯪ ꯂꯥꯞꯈꯤꯕ ꯑꯩꯈꯣꯏꯗꯤꯀꯣ ꯕꯦꯁ ꯇꯥꯔꯦ
ꯌꯨꯝꯗ ꯆꯠꯈ꯭ꯔꯗꯤ ꯑꯗꯨꯝ ꯂꯩꯅꯤꯡꯕ ꯐꯥꯎꯗ꯭ꯔꯣ
ꯎꯝ ꯑꯩ ꯍꯧꯖꯤꯛ ꯍꯣꯝꯁꯤꯛ ꯀꯟꯅ ꯆꯦ ꯆꯦꯃꯨꯛ ꯇꯔꯒꯦꯔ ꯇꯦꯟ ꯍꯦꯜꯂꯦ ꯇꯦꯟꯗꯦꯟ ꯆꯦ ꯆꯦ ꯑꯃꯨꯛ ꯇꯧꯔꯛꯑꯣ ꯑꯃꯨꯃꯨꯛ ꯇꯧꯅꯖꯦꯕ
ꯍꯣꯏ ꯍꯣꯏ ꯅꯪ ꯊꯝꯃꯣ
ꯍꯣꯏ ꯍꯣꯏ